ꯇꯥꯕ꯭ꯔꯣ ꯏꯁꯤꯡ ꯅꯣꯏ ꯏꯁꯤꯡ ꯏꯁꯤꯡ ꯊꯛꯅꯕꯗꯤ ꯀꯥꯏꯗꯒꯤ ꯂꯧꯒꯦ
ꯏꯁꯤꯡ ꯊꯛꯅꯕ ꯍꯥꯏꯗꯤ ꯁꯤ ꯌꯨꯝꯗꯔꯣ ꯈꯨꯟꯗꯔꯣ
ꯌꯨꯝꯒꯤ
ꯑꯗꯨꯝ ꯏꯁꯤꯡ ꯍꯥꯏꯕ ꯍꯩꯗꯦꯗ ꯃꯊꯛꯇꯒꯤ ꯆꯤꯡꯗꯒꯤ ꯏꯁꯤꯡ ꯗ꯭ꯔꯦꯟꯒꯨꯝꯕ
ꯂꯣꯛꯀꯤ ꯂꯣꯛꯀꯤ ꯢꯁꯤꯡꯗꯨꯔꯣ
ꯂꯣꯛ ꯈꯥꯏꯗꯤ ꯀꯩꯅꯣ
ꯆꯤꯡꯗꯒꯤ ꯆꯦꯟꯊꯔꯛꯄꯗꯣ
ꯑꯗꯨ ꯑꯣꯏꯔꯝꯅꯤ ꯍꯣꯢ
ꯑꯣ
ꯌꯥꯝ ꯁꯦꯡꯕꯅꯦ ꯑꯗꯨ ꯢꯁꯤꯡꯗꯤ ꯃꯣꯠꯇꯦ
ꯍꯣ ꯍꯣ ꯍꯣꯏ
ꯅꯨꯡꯉꯥꯏꯕꯅꯦ ꯏꯪꯉꯒꯀꯣ
ꯑꯥꯎ
ꯑꯥꯗꯒꯤ ꯂꯥꯛꯄꯗ
ꯑꯩꯈꯣꯏꯒꯤꯁꯨ ꯑꯗꯨꯃꯥꯏꯅ ꯇꯧꯋꯦ ꯆꯤꯡ ꯑꯩꯈꯣꯏꯒꯤꯁꯨ ꯆꯤꯡ ꯅꯛꯑꯦꯕꯀꯣ ꯆꯤꯡ ꯑꯦ ꯍꯥꯏꯕꯗꯤ ꯆꯤꯡ ꯑꯆꯧꯕꯒꯤ ꯃꯈꯣꯡꯗ ꯑꯣꯏꯌꯦꯕ ꯑꯩꯈꯣꯏ ꯈꯨꯟꯗꯣ ꯑꯗꯨꯗꯨꯅ ꯆꯤꯡꯒꯤ ꯏꯁꯤꯡꯗꯣ ꯆꯦꯟꯊꯔꯛ ꯆꯤꯡꯒꯤ ꯑꯥ ꯃꯊꯛꯀꯤ ꯂꯣꯛ ꯂꯩꯕꯗꯨꯗꯒꯤ ꯄꯥꯏꯞ ꯂꯧꯔꯦꯗꯅ ꯑꯗꯨꯗꯨꯒ ꯇꯝꯄꯥꯛꯇ ꯆꯤꯡꯊꯔꯦ ꯇꯝꯄꯥꯛ ꯇ ꯆꯤꯡꯊꯔꯒ ꯂꯩꯀꯥꯏꯗ ꯇꯦꯡꯀꯤ ꯊꯝꯃꯦ ꯇꯦꯡꯀꯤꯗ ꯑꯗꯨꯝ ꯍꯥꯞꯆꯜꯂꯦ ꯑꯗꯨꯒ ꯃꯌꯥꯝꯗꯣ ꯏꯁꯤꯡ ꯌꯥꯟꯅꯅꯕ ꯇꯦꯞꯇꯒꯤ ꯑꯗꯨꯒ ꯍꯣꯟꯕꯁꯨ ꯌꯥꯎꯋꯦ ꯍꯧꯖꯤꯛꯇꯤ ꯑꯌꯥꯝꯕꯅꯕꯨ ꯂꯩꯔꯦꯗ ꯂꯩꯕ ꯉꯥꯛꯇ ꯉꯥꯏꯈ꯭ꯔꯦ
ꯑ ꯏꯁꯤꯡ ꯌꯣꯟꯕ ꯌꯥꯏꯌꯦ ꯑꯩꯁꯨ ꯁꯤꯗꯒꯤ ꯄꯨꯔꯛꯑꯒ ꯑꯗꯣ ꯒꯥꯔꯤ ꯊꯥꯎꯗꯤ ꯌꯥꯝ ꯆꯠꯀꯅꯤꯌꯦ ꯏꯁꯤꯡꯒꯤ ꯗꯦꯡꯒꯤ ꯀꯤꯂꯣꯃꯤꯇꯔ ꯈꯪꯗꯦꯗ ꯄꯨꯡꯗꯤ ꯄꯨꯡ ꯑꯅꯤ ꯃꯈꯥꯏ ꯃꯨꯛ ꯆꯠꯄꯅꯦ
ꯑꯣꯝ
ꯕꯥꯁꯇ ꯆꯠꯂꯗꯤ ꯈꯔ ꯇꯞꯄꯅꯦ
ꯎꯝ ꯒꯥꯔꯤ ꯃꯆꯥ ꯊꯧꯕ ꯍꯩꯇ꯭ꯔꯣ
ꯏꯁ ꯍꯩꯇꯦ ꯍꯩꯔꯔꯣꯏ ꯑꯩ
ꯇꯝꯕꯤꯒꯦ ꯂꯥꯛꯑꯣ
ꯅꯥꯍꯥꯟ ꯅꯣꯡꯃ ꯑꯩꯕꯨ ꯇꯝꯕꯤꯌꯦꯅ ꯇꯧꯕꯅꯦꯕ ꯍꯩꯇꯕ ꯑꯩꯅ ꯀꯟꯅꯥ ꯄꯥꯏꯌꯣ ꯀꯟꯅꯥ ꯄꯥꯏꯌꯣ ꯒꯥ ꯍꯥꯏꯔꯦ
ꯎꯝ ꯎꯄꯥꯏ ꯂꯩꯇ꯭ꯔꯀꯥꯟꯗ ꯊꯧꯈꯤꯅꯤꯗ ꯑꯗꯨꯝ ꯑꯩꯁꯨ ꯍꯩꯔꯝꯗꯦꯕꯀꯣ
ꯑꯥ
ꯍꯩꯔꯛꯄ ꯀꯨꯏꯗ꯭ꯔꯤ ꯆꯍꯤ ꯇꯨ ꯊꯥꯎꯖꯟ ꯇ꯭ꯋꯦꯟꯇꯤꯒ ꯇ꯭ꯋꯦꯟꯇꯤ ꯐꯣꯔꯗ ꯍꯩꯕꯅꯦ ꯑꯩꯁꯨ
ꯑꯣ ꯒꯥꯔꯤ ꯑꯆꯧꯕꯗꯤ
ꯍꯩꯇꯦꯗ ꯂꯩꯇꯦꯕꯀꯣ ꯒꯥꯔꯤ ꯑꯆꯧꯕ ꯗꯤ ꯂꯩꯇꯦꯕ ꯑꯩꯈꯣꯏꯒꯤꯗꯤ ꯒꯥꯔꯤ ꯃꯆꯥꯗꯤ ꯑꯃ ꯂꯩꯌꯦ ꯏꯃꯥꯅ ꯑꯩꯒꯤ ꯂꯩꯕꯤꯕ
ꯑꯣ ꯌꯥꯝ ꯐꯩꯅꯦ ꯑꯩꯈꯣꯏꯗꯤ ꯒꯥꯔꯤ ꯂꯩꯇꯦ ꯊꯧꯕ ꯍꯩꯕ ꯃꯤꯁꯨ ꯂꯩꯔꯤꯗꯦ
ꯎꯝ ꯊꯕꯛ ꯆꯠꯄꯗꯣ ꯂꯥꯏꯟꯗ ꯆꯠꯂ ꯂꯩꯔꯗꯤ ꯅꯪꯗꯦꯗꯅ ꯑꯗꯨꯗꯨꯒꯤ ꯈꯜꯂꯒꯂ ꯂꯩꯕ ꯑꯗꯨꯒꯤꯅꯤꯗ ꯑꯗꯨꯗ ꯑꯩꯗꯣ ꯍꯩꯇꯦꯕ ꯑꯩ ꯏꯄꯥ ꯅꯨꯄꯥ ꯑꯅꯤꯗꯤ ꯍꯩꯌꯦꯕꯀꯣ ꯒꯥꯔꯤ ꯊꯧꯕꯗꯣ ꯑꯗꯨꯗꯨꯒ ꯑꯩꯗꯣ ꯊꯧꯕꯗꯣ ꯍꯩꯇꯕ ꯌꯥꯗ꯭ꯔꯕ ꯑꯩ ꯒꯥꯔꯤꯗꯣ ꯑꯩꯉꯣꯟꯗ ꯊꯝꯗꯕ ꯌꯥꯗ꯭ꯔꯕ
ꯑꯝ
ꯑꯣ ꯎꯄꯥꯏ ꯂꯩꯇꯕꯩ ꯑꯗꯨ ꯊꯧꯈ꯭ꯔꯦ ꯎ ꯑꯍꯥꯟꯕꯗꯗꯤ ꯌꯥꯝ ꯀꯤꯔꯝꯃꯦ ꯑꯗꯣ ꯒꯥꯔꯤꯗ ꯀꯥꯈꯠꯂꯗꯤ ꯁꯣꯏꯕ ꯌꯥꯗꯦ ꯇꯨꯕ ꯌꯥꯗꯦ ꯈꯜꯂꯒ ꯑꯗꯨꯝ ꯊꯧꯈ꯭ꯔꯦ ꯉꯝꯅꯕ ꯊꯧꯈ꯭ꯔꯦ ꯍꯧꯖꯤꯛꯇꯤ ꯑꯁ ꯄꯥꯏꯔꯦ ꯀꯤꯕꯒ ꯈꯪꯕ ꯈꯪꯗ꯭ꯔꯦ ꯑꯝꯇ
ꯏꯁ ꯒꯔꯤꯕꯨꯗꯤ ꯌꯥꯝ ꯄꯥꯝꯃꯦ ꯊꯧꯕꯗꯤ ꯀꯤꯌꯦ ꯍꯩꯁꯨ ꯍꯩꯇꯦ
ꯎꯝ ꯑꯩꯁꯨ ꯀꯤꯔꯝꯃꯦ ꯑꯩꯁꯨꯛꯇꯧ ꯊꯧꯔꯣꯏ ꯀꯥꯏ ꯈꯜꯂꯦ ꯀꯣ
ꯑꯥ
ꯑꯗꯣ ꯃꯤꯗꯤ ꯒꯥꯔꯤ ꯃꯆꯥ ꯑꯗꯨꯝ ꯑꯉꯥꯡ ꯃꯆꯥꯅꯁꯨ ꯊꯧꯕ ꯄꯨꯡꯍꯩ ꯍꯩꯗꯅ
ꯎꯝ
ꯑꯗꯣ ꯑꯩꯅꯗꯤ ꯑꯩꯈꯣꯏ ꯂꯩꯇꯕꯅꯤꯅ ꯍꯥꯏꯗꯤ ꯃꯤꯒꯤ ꯊꯧꯕꯗꯨꯁꯨ ꯇꯟꯕ
ꯑꯥ
ꯑꯗꯨꯗꯒꯤ ꯁꯨꯇꯧ ꯊꯧꯕ ꯇꯝꯃꯛꯇꯕ ꯑꯗꯨ ꯀꯣꯟꯅ ꯍꯔꯔꯤꯅꯦ
ꯐꯔꯦ ꯍꯩꯕꯗꯣ ꯅꯣꯡꯃ ꯀꯣꯏꯕ ꯄꯨꯕꯤꯔꯣ
ꯄꯨꯕꯤꯔꯒꯦ ꯄꯨꯕꯤꯔꯒꯦ ꯊꯕꯛ ꯑꯃ ꯆꯠꯄꯗ ꯍꯧꯖꯤꯛꯇꯤ ꯏꯁꯥ ꯏꯊꯟꯗ ꯃꯤꯉꯣꯟꯗ ꯍꯥꯏꯗꯕꯤꯗ ꯁꯠ ꯁꯠ ꯆꯠꯂꯦ
ꯐꯥꯔꯦꯗ
ꯎꯝ ꯉꯝꯃꯦꯕ ꯑꯗꯨꯅ
ꯎꯝ
ꯅꯨꯡꯉꯥꯏꯔꯦ ꯑꯩꯁꯨ
ꯌꯨꯝꯒꯤ ꯒꯥꯔꯤ ꯂꯩꯕ ꯊꯧꯕ ꯍꯩꯕ ꯃꯤ ꯂꯩꯕꯁꯦ ꯌꯥꯝ ꯀꯣꯅꯕꯅꯦ
ꯎꯝ ꯊꯕꯛ
ꯐꯟꯅꯕꯅꯦ ꯑꯥ
ꯊꯕꯛ ꯑꯃ ꯆꯠꯄ ꯑꯗꯨꯗ ꯑꯗꯨꯝ ꯆꯠꯂꯦ ꯊꯨꯅꯤꯡꯉꯥꯏꯒꯤ ꯃꯇꯝꯗꯣ ꯁꯦꯐ ꯑꯣꯏꯔꯦ ꯑꯗꯨꯗ ꯆꯠꯂꯗꯤ ꯀꯩꯗꯧꯗꯣꯏꯅꯣ ꯁꯤ ꯂꯣꯏꯔꯒ
ꯀꯩꯝ ꯇꯧꯔꯣꯏꯗ ꯊꯕꯛ ꯂꯩꯇꯦ ꯉꯁꯤ ꯌꯥꯝ ꯁꯥꯏ ꯇꯨꯝꯅꯤꯡꯗꯦ
ꯎꯝ
ꯄꯨꯡ ꯉꯁꯤ ꯄꯨꯡ ꯅꯤꯄꯥꯟꯗ ꯍꯧꯒꯠꯂꯦ
ꯀꯩꯒꯤꯅꯣ
ꯉꯔꯥꯡ ꯈꯔ ꯑ ꯀꯌꯥꯗꯅꯣ ꯄꯨꯡ ꯇꯔꯥꯃꯥꯊꯣꯏꯗꯔꯣ ꯇꯨꯝꯕꯗꯣ ꯇꯔꯥ ꯇꯔꯥꯃꯥꯊꯣꯏꯗ ꯇꯨꯝꯕ
ꯗ꯭ꯔꯃꯥ ꯌꯦꯡꯉ ꯂꯩꯔꯤꯔꯣ
ꯅꯠꯇꯦ ꯚꯤꯗꯤꯑꯣ ꯍꯟꯗꯛ ꯗ꯭ꯔꯃꯥꯁꯨ ꯌꯦꯡꯅꯤꯡꯗ꯭ꯔꯦ ꯑꯩ ꯑꯈꯣꯏ ꯆꯤꯆꯦ ꯑꯃꯒꯤ ꯑꯦꯀꯥꯎꯟꯗ ꯅꯦꯐ꯭ꯂꯤꯛꯁꯇ ꯌꯦꯡꯕꯅꯦꯕꯀꯣ ꯑꯗꯨꯁꯨ ꯔꯤꯆꯥꯔꯖ ꯂꯣꯏꯊꯣꯛꯈ꯭ꯔꯦ ꯑꯗꯨꯅ ꯐꯦꯁꯕꯨꯛꯇ ꯅꯠꯇ꯭ꯔꯒꯅ ꯚꯤꯗꯤꯑꯣ ꯌꯦꯡꯉꯤꯅꯦ
ꯑꯩꯁꯨ ꯐꯦꯁꯕꯨꯛꯇ ꯑꯌꯥꯝꯕ ꯌꯦꯡꯉꯦ ꯗ꯭ꯔꯃꯥꯗꯣ ꯃꯔꯛ ꯃꯔꯛꯇ ꯌꯦꯡꯕꯗꯤ ꯌꯥꯎꯋꯦꯕꯀꯣ ꯑꯗꯣ ꯌꯥꯝꯅ ꯍꯥꯏꯗꯤ ꯑꯩꯅ ꯄꯥꯝꯕ ꯃꯤꯒꯤꯗꯨꯝ ꯌꯦꯡꯕꯗꯣ ꯑꯗꯨ ꯂꯥꯛꯇ꯭ꯔꯗꯤ ꯌꯦꯡꯗꯦꯕ
ꯎꯝ
ꯗ꯭ꯔꯤꯝ ꯑꯣꯟ ꯌꯨ ꯍꯥꯏꯕ꯭ꯔꯥ ꯑꯃ ꯍꯟꯗꯛ ꯖꯨꯂꯥꯏ ꯐꯤꯐꯇꯤꯟꯗ ꯔꯤꯂꯤꯁ ꯇꯧꯗꯣꯏꯅꯦ ꯑꯗꯨ ꯑꯗꯨ ꯌꯦꯡꯗꯣꯏ ꯑꯩ ꯉꯥꯏꯔꯤ
ꯍꯨꯏ ꯃꯌꯥꯝꯁꯦ
ꯍꯨꯏ ꯀꯌꯥ ꯂꯩꯒꯦ
ꯑꯈꯣꯏꯒꯤ ꯍꯨꯏ ꯅꯠꯇꯦ ꯃꯤꯒꯤꯅꯦ
ꯎꯝ ꯍꯧꯗꯣꯡ ꯂꯩꯕ꯭ꯔ ꯅꯣꯏꯒꯤ
ꯍꯧꯗꯣꯡꯁꯨ ꯂꯩꯇꯦ ꯍꯨꯏꯁꯨ ꯂꯩꯇꯦ ꯉꯥꯅꯨ ꯂꯩ
ꯀ꯭ꯌꯥꯝ ꯆꯥꯎꯔꯒꯦ
ꯉꯥꯅꯨ ꯉꯥꯅꯨꯗꯤ ꯑꯍꯜ ꯂꯩꯔꯦ
ꯉꯥꯅꯨꯗꯤ ꯇꯨ ꯉꯥꯅꯨ ꯆꯥꯎꯕꯨꯁꯨ ꯂꯩꯌꯦ ꯄꯤꯛꯄꯁꯨ ꯂꯩꯌꯦ ꯑꯗꯨꯒ ꯑꯥ ꯑ ꯀꯩ ꯑ ꯑ ꯑ ꯑ ꯁꯟ ꯁꯟ ꯍꯥꯏꯕ꯭ꯔꯥ ꯁꯟ ꯀꯥꯎꯗꯣ
ꯎꯝ ꯀ꯭ꯌꯥ ꯂꯩꯒꯦ
ꯈꯪꯗꯦ ꯑꯗꯨꯗꯤ ꯀꯌꯥ ꯂꯩꯖꯥꯠꯅꯣ ꯌꯥꯝꯗꯤ ꯌꯥꯝꯗꯦ ꯑꯃ ꯑꯅꯤ ꯑꯣꯏꯕ꯭ꯔꯣ ꯑꯍꯨꯝ ꯑꯣꯏꯕ꯭ꯔꯣ ꯈꯪꯗꯦ ꯎꯗꯦ ꯑꯩꯗꯤ
ꯎꯝ
ꯑꯗꯨ ꯈꯛꯇꯅꯤ ꯑꯇꯣꯞꯄ ꯂꯩꯇꯦ
ꯌꯦꯟꯁꯨ ꯂꯩꯇꯦ
ꯎꯝ ꯑꯈꯣꯏꯁꯨ ꯀꯩꯝꯇ ꯂꯩꯇꯦ ꯑꯩꯈꯣꯏꯗꯤ ꯑꯣꯛ ꯂꯩꯌꯦ ꯑꯣꯛ
ꯑꯣꯛꯅꯕꯨ ꯍꯦꯟꯅ ꯐꯔꯦ ꯀꯩꯅꯣ
ꯑꯥ
ꯑꯈꯣꯏꯅ ꯑꯗꯨ ꯌꯥꯗꯕ ꯍꯥꯏꯗꯤ ꯅꯍꯟꯗꯣ ꯂꯣꯏꯕ ꯍꯥꯏꯗꯣꯏꯔꯣ ꯀꯩꯅꯣ ꯀꯩ ꯀꯃꯥꯏ ꯍꯥꯏꯗꯣꯏꯅꯣ ꯍꯥꯏꯕ ꯍꯩꯇ꯭ꯔꯦ ꯂꯩꯔꯝꯃꯦꯕꯀꯣ ꯁꯤꯈ꯭ꯔꯦ ꯑꯗꯨꯗꯒꯤ ꯇꯧ ꯇꯧꯗ꯭ꯔꯦ
ꯑꯩꯈꯣꯏꯒꯤꯁꯨ ꯑꯩꯈꯣꯏꯒꯤꯗꯤ ꯃꯄꯤꯅꯦ ꯑꯣꯛꯇꯣ
ꯃꯄꯤ ꯍꯥꯏꯗꯤ ꯅꯨꯄꯤ ꯃꯃꯥ ꯃꯆꯥꯞ ꯄꯣꯛꯄꯗꯣ ꯎꯝ
ꯎꯝ
ꯐꯔꯦ ꯀꯩꯅꯣ ꯃꯆꯥꯗꯣ ꯌꯥꯝ ꯇꯥꯡꯕꯗꯣ
ꯀꯣꯛꯑꯦ ꯍꯟꯗꯛꯁꯨ ꯇꯔꯥ ꯀꯣꯛꯑꯦꯕꯀꯣ
ꯑꯥ
ꯑꯗꯨꯗꯨꯒꯅꯦ ꯑꯩꯈꯣꯏ ꯌꯥꯥꯗ꯭ꯔꯦ ꯅꯨꯡꯗꯥꯡꯗ ꯂꯥꯞꯅꯩꯌꯦꯕ ꯑꯩꯈꯣꯏꯒꯤ ꯑꯣꯀꯣꯟꯗ ꯑꯣꯛ ꯂꯩꯐꯝꯗꯣ ꯑꯗꯨꯗꯨꯒ ꯑꯗꯨꯒ ꯂꯥꯕ ꯂꯥꯕꯗꯤ ꯈꯪꯉꯤꯅꯥ ꯂꯥꯕ ꯑꯃꯣꯝ
ꯂꯥꯕ ꯈꯪꯗꯦ
ꯅꯨꯄꯤ ꯅꯨꯄꯥ ꯅꯨꯄꯤ
ꯑꯥ
ꯑꯗꯣ ꯅꯨꯄꯥꯅꯅꯦ ꯂꯥꯕꯁꯤꯅꯅꯦ ꯇꯔꯨꯛ ꯀꯣꯛꯄ ꯑꯃꯣꯝꯁꯤꯅꯅꯦ ꯃꯔꯤ ꯌꯥꯎꯕ ꯇꯔꯥꯗꯨꯗ
ꯑꯣ
ꯑꯗꯣ ꯇꯨꯝ ꯑꯩꯈꯣꯏꯅ ꯇꯨꯝꯕ ꯍꯧꯒꯠꯂꯛꯄꯗ ꯑꯩꯈꯣꯏꯗꯤ ꯇꯥꯗ꯭ꯔꯦꯕ ꯅꯨꯡꯗꯥꯡꯗꯣ ꯅꯨꯃꯤꯗꯥꯡꯗꯣ ꯅꯣꯡꯖꯨ ꯈꯔ ꯆꯨꯕ
ꯑꯥ
ꯑꯗꯨꯒ ꯑꯩꯈꯣꯏ ꯊꯪꯅꯕ ꯃꯤꯁꯤꯡꯗꯣ ꯑꯗꯨꯅꯁꯨ ꯑꯩꯈꯣꯏꯅ ꯂꯧꯊꯣꯛꯄꯤꯕ ꯃꯥꯜꯂꯦ ꯍꯥꯏꯌꯦꯕ ꯀꯣ ꯑꯣꯛ ꯃꯆꯥ ꯀꯣꯛꯄꯗꯨꯒꯤ ꯑꯗꯨꯏ ꯃꯣꯏꯅ ꯀꯤꯝ ꯍꯥꯏꯔꯛ ꯇ꯭ꯔꯕ ꯑꯩꯈꯣꯏ ꯑꯩꯈꯣꯏ ꯂꯩꯕ ꯃꯥꯟꯕꯒꯤ ꯑꯗꯨꯗꯨꯒ ꯑꯩꯈꯣꯏꯗꯤ ꯈꯪꯗ꯭ꯔꯦ ꯅꯣꯡꯉꯥꯜꯂ ꯀꯥꯟꯗ ꯆꯠꯂ ꯌꯦꯡꯉꯀꯥꯟꯗ ꯑꯣꯛ ꯃꯔꯤ ꯁꯤꯔ ꯂꯩꯔꯝꯃꯦ
ꯑꯣ
ꯇꯔꯨꯛ ꯑꯍꯤꯡꯉꯦꯗꯅ ꯑꯗꯨꯗꯨꯒ ꯀꯩꯅꯣ ꯇꯧꯔꯦ ꯍꯤꯡꯕꯗꯣ ꯑꯃꯥꯅ ꯑꯃꯨꯛ ꯃꯈꯣꯡꯗꯣ ꯅꯟꯖꯤꯜꯂꯒ ꯂꯩꯔꯝꯕꯩ ꯈꯔ ꯋꯥꯔꯕ ꯃꯁꯥꯗꯣ ꯑꯗꯣ ꯁꯨꯝ ꯁꯤꯔꯦ ꯁꯨꯝ ꯁꯤꯔꯦ ꯑꯍꯨꯝ ꯈꯛꯇꯪ ꯉꯥꯏꯍꯧꯔꯦ ꯑꯗꯨꯒ ꯌꯣꯟꯊꯣꯛ ꯈ꯭ꯔꯦ ꯃꯤꯒꯤꯗ ꯑꯃꯥ ꯄꯤꯔꯦ ꯂꯥꯕꯒꯤ ꯑꯃꯥ ꯄꯤꯔꯦ ꯀꯣ
ꯑꯣ
ꯂꯥꯛꯕꯗꯤ ꯃꯄꯥꯗꯣ ꯃꯥꯏ ꯃꯄꯥ ꯁꯥꯕꯗꯣ ꯑꯗꯨꯒꯤ ꯑꯃꯥ ꯄꯤꯔꯦ ꯑꯥ ꯑꯗꯨꯒꯤ ꯑꯃꯥ ꯄꯤꯔꯦ ꯑꯗꯨꯒ ꯑꯅꯤ ꯂꯩꯕꯗꯨꯅ ꯌꯣꯟꯊꯣꯛꯈ꯭ꯔꯦ ꯑꯣ ꯃꯄꯤꯗꯨ ꯈꯛꯇꯪ ꯉꯥꯏꯍꯧꯔꯦ
ꯀꯩꯅꯣꯝ ꯍꯥꯏꯒꯦ ꯇꯧꯕꯅꯤ ꯀꯥꯎꯊꯣꯛꯈ꯭ꯔꯦ
ꯀꯩ ꯍꯥꯏꯒꯦ ꯍꯥꯏꯅꯣ
ꯀꯥꯎ ꯀꯥꯎꯈ꯭ꯔꯦ
ꯍꯥꯏꯌꯣ
ꯀꯥꯎꯔꯒ ꯀꯃꯥꯏꯟ ꯍꯥꯏꯗꯣꯏꯕ
ꯀꯥꯎꯕ ꯌꯥꯗꯦ
ꯀꯥꯎꯊꯣꯛꯈ꯭ꯔꯦ
ꯑꯩꯁꯨ ꯑꯣꯛ ꯑꯃꯥ ꯂꯩꯁꯤꯔ ꯈꯟꯕꯅꯦ ꯍꯟꯗꯛ ꯑꯩꯒꯤ ꯑꯣꯏꯅꯤꯉꯥꯏ ꯑꯩ ꯈꯛꯒꯤ
ꯂꯩ ꯂꯩꯔꯣ
ꯑꯝ